ꯍꯂꯣ ꯍꯂꯣ
ꯑ ꯇꯥꯎꯔꯣ
ꯇꯥꯏ ꯀꯩꯗꯧꯔꯤꯅ
ꯑꯩ ꯐꯝꯔꯤꯌꯦꯦ ꯅꯣꯏꯗꯤ
ꯒꯥꯔꯤ ꯆꯥꯝꯒꯦ ꯇꯧꯔꯤꯌꯦ
ꯑꯣ ꯑꯩꯁꯨ ꯊꯕꯛ ꯇꯧꯋꯦ ꯐꯝꯃꯤꯅꯦꯅꯦ ꯅꯥꯏꯔꯤꯕ ꯅꯣꯏꯔꯤꯕ
ꯅꯨꯡ ꯉꯥꯏꯔꯤꯌꯦꯦ ꯅꯣꯏꯗꯤ
ꯑꯁ ꯍꯪ ꯅꯗ
ꯆꯆꯥꯥꯔꯕꯨꯣ
ꯇꯔꯦ
ꯀꯩ
ꯍꯨꯡ ꯇꯔꯕꯣ ꯣꯌꯂꯔ ꯆꯥꯏ
ꯑꯩꯈꯣꯏꯗꯤ ꯍꯋꯥꯏꯒ ꯀꯩ ꯀꯩꯅꯣ ꯆꯥꯔꯦ ꯑꯂꯨ ꯑꯂꯕ ꯔꯤꯁ ꯍꯥꯥ
ꯍꯥꯎꯕ꯭ꯔꯣ
ꯍꯥꯎꯋꯣꯏ ꯑꯩꯈꯣꯏ ꯏꯆꯦꯅ ꯊꯣꯡꯕꯅꯤꯅ ꯑꯥꯎꯍꯦ ꯑꯦ ꯑꯦ ꯀꯔꯤ ꯀꯔꯤ ꯊꯕꯛ ꯁꯨꯔꯒꯦ ꯅꯪ ꯅꯣꯏꯗꯤ ꯉꯁꯤ
ꯊꯕꯛ ꯇꯧꯗꯦꯗ
ꯇꯧꯕꯅꯦ ꯀꯩꯅꯣ ꯍꯤꯡꯅꯤꯉꯥꯏ ꯇꯧꯕꯅꯦ ꯀꯩꯅꯣ
ꯊꯕꯥꯛ ꯂꯥꯏꯇꯩ
ꯄꯤ ꯑꯣꯔ ꯊꯕ
ꯐꯔꯦꯗ
ꯍꯥꯥ ꯀꯩꯅꯦ ꯅꯁ ꯑꯁ ꯕꯔꯥꯅꯤꯍꯦ ꯍꯥꯥ ꯇꯥꯕ꯭ꯔꯣ ꯏꯅ ꯇꯥꯕ꯭ꯔꯣ ꯀ ꯃꯅꯅꯦ ꯐꯔꯅꯦ
ꯇꯌꯦ ꯍꯜꯂꯣ
ꯑꯣ ꯇꯥꯏ ꯇꯥꯏ ꯅꯣꯏ ꯅꯃꯥ ꯅꯥꯑ ꯍꯥꯏꯕ ꯅꯠꯇ꯭ꯔꯣ
ꯈꯔ ꯐꯕ ꯃꯥꯜꯂꯦ ꯍꯧꯖꯤꯛꯇꯤ
ꯑꯣ ꯏꯝꯐꯥꯜꯗꯔꯣ ꯈꯨꯟꯗ ꯂꯩꯕ꯭ꯔꯣ ꯅꯣꯏꯗꯤ ꯀꯥꯏꯗꯂ ꯑꯩꯒꯦ ꯌꯝꯗꯔ ꯏꯄꯥꯗꯔ ꯍꯥꯥ
ꯌꯨꯝꯗ
ꯑꯣ ꯑꯩꯈꯣꯏꯗꯤ ꯑꯁ ꯗꯤꯃꯥꯄꯨꯔꯗ ꯂꯩꯅꯦ ꯑꯩꯈꯣꯏꯗꯤ ꯋꯥꯛꯛꯁꯣꯞꯇ ꯂꯩꯅꯦ ꯑꯩꯈꯣꯏꯗꯤ ꯗꯤꯃꯥꯄꯨꯔ ꯑꯥꯗꯒ
ꯋꯥꯏꯍꯦ ꯑꯩꯈꯣꯏꯗꯤ ꯋꯥꯛꯁꯣꯞꯇ ꯂꯩꯕꯅꯤꯅ ꯑꯁ ꯀꯔꯤ ꯀꯅꯣ ꯂꯥꯏꯈ꯭ꯔꯤ ꯃꯥꯡꯒꯨꯝꯕ ꯑꯁ ꯂꯥꯏꯒ ꯑ ꯄꯥ ꯂꯣꯏꯔꯦ
ꯉꯩꯁꯨ ꯂꯥꯎꯗꯅ ꯁꯨꯞꯃꯤꯟꯅꯁꯤ ꯎꯝ ꯀꯩꯅꯣ
ꯁ꯭ꯔꯣ ꯅ ꯁꯥꯥꯁꯦ ꯁꯥꯗ꯭ꯔꯣ ꯁꯥꯗ꯭ꯔꯣꯅ ꯁꯥꯗ꯭ꯔ
ꯑꯁ ꯁꯥꯏ ꯍꯦ ꯀꯅꯣ ꯃꯤ ꯁꯤꯗꯅꯦ ꯑꯖ ꯌꯥꯝꯁꯦ
ꯁꯥꯕꯅꯤ ꯁꯥꯕꯅꯤ
ꯍꯥꯥ
ꯅ ꯇꯨ ꯊꯤꯗꯕ
ꯑꯩ ꯊꯤꯒꯦ ꯈꯟꯗꯦꯕ ꯀꯟꯅ ꯊꯤꯔꯤꯌꯦ ꯐꯪꯅꯅꯦ ꯅꯪꯗꯤ
ꯊꯗꯔꯤꯗ
ꯊꯦꯡꯅꯤ ꯍꯦ ꯊ ꯊꯔ ꯍꯦ ꯂꯥꯏꯗꯤ ꯑꯩꯒꯤꯁꯨ ꯑꯃ ꯁꯦꯟꯅꯕꯤꯌꯣꯗꯅ ꯀꯩꯅꯣ ꯅꯣꯏꯁꯨ ꯁꯦꯝꯕꯤꯣ ꯑꯃ
ꯅ ꯏꯇꯩꯗ
ꯑꯦꯠ ꯌꯥꯝ ꯂꯩꯅꯤꯍꯦ ꯅꯣꯏꯗꯤ ꯀꯗꯤ ꯑꯦ ꯏ ꯉ꯭ꯔꯝꯁ ꯂꯏꯗꯅꯦ ꯅꯪ ꯀꯥꯛꯄꯟꯦꯅꯦꯂ ꯍꯥꯏꯔꯤꯁꯤꯕ
ꯑ ꯑꯃ ꯁꯦꯝꯕꯤꯌꯣ ꯑꯥ ꯑꯣ ꯅꯣꯏ ꯈꯨꯟ ꯅꯨꯄꯤ ꯑꯃ ꯁꯦꯝꯕꯤꯔꯅꯦ ꯑꯩꯁꯨ ꯅꯪꯁꯨ ꯁꯦꯝꯕꯤꯒꯅꯦ ꯑꯩꯈꯣꯏ ꯈꯨꯟꯒꯤ ꯅꯨꯄꯤ ꯐꯖꯕ ꯑꯃ ꯂꯩꯌꯦꯅꯦ ꯂꯧꯋꯦ ꯍꯥꯏꯔꯗꯤ ꯑꯩ ꯍꯥꯏꯕꯤꯌꯦꯦꯅꯦ
ꯑꯗꯤꯤ ꯀꯅꯤꯡꯗꯤ
ꯑ ꯀꯩꯅꯣ ꯅꯆꯥ ꯄꯥꯝꯝꯕ꯭ꯔꯣꯅꯦ ꯅꯣꯏꯗꯤ ꯑꯩꯗꯤ ꯌꯥꯝ ꯄꯥꯝꯃꯦꯅꯦ ꯂꯩꯇꯕꯒꯤꯅꯅꯦ
ꯑꯉꯥꯡ ꯑꯣꯏꯔꯤꯗ ꯍꯧꯖꯤꯛꯇꯤ
ꯁꯍꯤ ꯐꯥꯔꯇꯤ ꯐꯣꯔꯇꯤ ꯁꯨ ꯀꯥꯏꯅ ꯑ ꯊꯦꯡꯅꯤꯍꯦ ꯅꯣꯏ ꯐꯪꯗ꯭ꯔꯣꯏꯍꯦ ꯅꯨꯄꯤ ꯀꯌꯥ ꯀꯩꯩꯅ ꯑꯩ ꯑꯃ ꯁꯦꯝꯕꯤꯌꯨꯅꯦ ꯅꯣꯏ ꯈꯨꯟꯒꯤ ꯅꯨꯄꯤ ꯌꯥꯏꯀꯣ
ꯁꯦꯝꯦꯝꯕꯤꯒꯤ
ꯑꯉꯥꯡ ꯃꯆꯥ ꯑꯣꯏꯅ ꯁꯦꯝꯕꯤꯔꯛ ꯆꯍꯤ ꯇ꯭ꯋꯦꯟꯇꯤ ꯊ꯭ꯔꯤ ꯇ꯭ꯋꯦꯟꯇꯤ ꯐꯣꯔ ꯅꯣꯏ ꯈꯨꯟꯒꯤ ꯑ ꯅꯨꯄꯤ ꯑꯃ ꯐꯖꯕ ꯂꯩ ꯍꯥꯏꯅ ꯃꯃꯤꯡꯗꯣ ꯑꯃꯨ ꯀꯥꯎꯈ꯭ꯔꯦ ꯑꯣ ꯐꯖꯩꯗꯤ ꯐꯖꯩ ꯍꯥꯏꯅ ꯗꯦꯝꯄꯜꯒꯂ ꯍꯥꯏꯅꯦ
ꯍ
ꯅꯨꯄꯤ ꯐꯖꯕ ꯉꯥꯛꯇ ꯂꯩ ꯍꯥꯏꯅꯦ ꯅꯣꯏ ꯈꯨꯟꯗ
ꯑꯥ
ꯀꯍꯕꯥ
ꯈꯨꯨꯟꯅ ꯅꯨꯄꯤ ꯐꯖꯕ ꯉꯍꯥꯛ ꯂꯩ ꯍꯥꯏꯅꯦ ꯑꯩꯒꯤꯁꯨ ꯌꯥꯔꯒꯗꯤ ꯑꯃ ꯑꯅꯤ ꯁꯦꯝꯕꯤꯌꯣꯅ ꯅ ꯍꯥꯏꯦꯗꯅ ꯅꯣꯣꯏ ꯇꯧꯔꯁꯨ
ꯂꯕ ꯅ ꯑꯩ ꯅꯝꯝꯕꯔ ꯁꯤꯗꯤ ꯃꯣꯏ
ꯑꯩꯈꯣꯏꯁꯨ ꯅꯨꯄꯥꯅꯦ ꯀꯩꯅꯣ ꯇꯧꯒꯦ ꯍꯥꯏꯔꯤ ꯉꯝꯃꯤꯍꯦ
ꯌꯥꯏꯀꯣ ꯅꯪꯁꯨꯅ ꯄꯅꯦ ꯑꯩꯁꯨꯅ ꯄꯅꯦ ꯍꯥ
ꯌꯦꯡꯁꯦ
ꯌꯦꯡꯕ ꯌꯥꯔꯣꯏꯍꯦ ꯍꯣꯏ ꯍꯥꯏ ꯍꯍꯦ ꯁꯦꯝꯕꯤꯌꯨ ꯑꯥꯁ ꯌꯥꯝ ꯄꯥꯝꯃꯦ ꯅꯣꯏ ꯈꯪ ꯅꯨꯄꯤ ꯑꯃꯗꯣ ꯑꯁ ꯃꯃꯤꯡꯁꯨ ꯈꯪꯗꯦ ꯑꯗꯣ ꯃꯔꯛ ꯃꯔꯛꯇ ꯎꯑꯦꯕ ꯑꯩ ꯑꯩ ꯑꯩꯈꯣꯏ ꯈꯨꯟꯗꯣ ꯃꯔꯛ ꯃꯔꯛꯇ ꯂꯥꯛꯑꯕ ꯁꯦꯝꯕꯤꯌꯣ ꯍꯥꯏꯕꯅꯤꯗ
ꯅꯣꯏ ꯅꯃꯥ ꯍꯣꯏꯗꯤ ꯅꯨꯡꯉꯥꯏꯔꯤꯕꯣ ꯅꯣꯏ ꯃꯥ ꯍꯗꯤꯅꯨꯡꯀꯣ
ꯈꯪꯗꯦꯗ ꯑꯩꯗꯤ ꯑꯩꯈꯣꯏ ꯌꯨꯝꯗ ꯂꯩꯗꯕꯅꯤꯅ ꯑꯩꯗꯤ ꯑꯥꯗ ꯂꯩꯕꯅꯦ ꯃꯣꯏꯗꯤ ꯈꯨꯟꯅ ꯂꯩꯕꯅꯦ ꯅꯨꯡꯉꯥꯏ ꯍꯥꯏꯔꯤꯗ ꯑꯗꯨ ꯂꯧ ꯃꯇꯝꯅꯤꯅ ꯑꯩꯁ ꯌꯥꯝ ꯋꯥꯔꯝꯒꯅꯤ ꯃꯣꯏꯁꯨ ꯃꯣꯏꯁꯨ ꯌꯨꯝꯗ ꯂꯧ ꯀꯩ ꯀꯩꯅꯣ ꯌꯥꯝ ꯊꯕꯛ ꯁꯨꯕꯅꯤꯅ ꯋꯥꯔꯝꯒꯅꯤ ꯂꯧ ꯂꯧ ꯃꯇꯝꯅꯦ ꯅꯣꯏꯗꯤ ꯂꯍ ꯂꯍꯧꯀꯥ ꯂꯣꯏꯔꯕꯣ
ꯍꯥꯟ ꯅ ꯂꯣꯏꯔꯦꯗ
ꯑꯁ ꯌꯥꯝ ꯐꯔꯅꯦ ꯑꯗꯨ ꯑꯣꯏꯔꯦ
ꯍꯞꯇꯥ ꯑꯅꯤ
ꯌꯥꯝ ꯉꯜꯂꯦꯅꯦ ꯑꯗꯨ ꯑꯣꯏꯔꯗꯤ ꯑꯩꯈꯣꯏ ꯌꯨꯝꯗ ꯂꯣꯏꯗꯣꯏꯔꯥ ꯗꯦꯠ ꯐꯣꯔꯇꯤꯟ ꯐꯤꯐꯇꯤꯟꯗ ꯂꯣꯏꯅꯤ ꯍꯥꯏ
ꯎꯝ
ꯏꯁꯤꯡꯒ ꯂꯩꯗꯦ ꯍꯥꯏꯅ ꯏꯁꯤꯡ ꯂꯩꯔꯝꯗꯕꯒꯤ
ꯑꯣ
ꯀꯣꯏꯔꯛꯑꯣꯅꯦ
ꯀꯣꯏꯔꯛꯀꯦ ꯅꯣꯡꯃ
ꯅꯣꯡꯃ ꯂꯥꯎ ꯀꯣ
ꯂꯥꯛꯀꯦ ꯂꯥꯛꯀꯦ ꯅꯣꯏ ꯅ ꯄꯣꯏꯔꯛꯑꯣ
ꯍꯣꯏ ꯑꯩꯈꯣꯏ ꯀꯣꯏꯔꯛꯀꯦ ꯇꯧꯕꯅꯦ ꯑꯗꯣ ꯑꯁ ꯏꯔꯥꯡꯅ ꯌꯥꯔꯣꯏꯔꯤꯅꯦ
ꯎ
ꯑꯦ ꯑꯖ ꯖꯨꯂꯥꯏ ꯗꯦꯠ ꯇ꯭ꯋꯦꯟꯇꯤ ꯀꯗ ꯀꯣꯏꯔꯛꯀꯦ ꯅꯣꯏ ꯈꯨꯟꯗ
ꯎꯝ ꯀꯣꯏꯔꯛꯑꯣ ꯉꯥꯏꯔꯝꯒꯦ
ꯍ
ꯑ
ꯍꯥꯥ
ꯀꯅꯥ ꯀꯅꯥ ꯂꯩꯥꯏꯔꯤꯅꯣ
ꯍ ꯕꯥ ꯀꯂ ꯔꯦ ꯃꯥꯥꯏ ꯇꯣꯅ ꯀꯂꯔꯦ ꯊꯕꯛ ꯂꯩꯗꯕꯅꯤꯅ ꯅꯪꯗꯤ ꯎ ꯍꯥ ꯀ ꯀꯩ ꯍꯥꯏꯥꯏꯗ ꯑꯃꯨꯛ ꯑꯍꯔ ꯄ ꯇꯥꯗꯅꯦ
ꯅꯣꯏ ꯈꯨꯟꯗꯣ ꯌꯥꯝ ꯂꯥꯞꯄꯦ ꯍꯥꯏꯅꯦ ꯀꯤꯂꯣꯃꯤꯇꯔ ꯀꯌꯥꯅꯣ ꯁꯤꯛꯁꯇꯤ ꯁꯚꯦꯟꯇꯤ
ꯁꯤꯛꯁꯇꯤ ꯑꯣꯏꯔꯝꯒꯅꯦ ꯁꯤꯛꯁꯇꯤ ꯑꯣꯏꯔꯝꯒꯅꯤ
ꯑꯣ ꯌꯥꯝ ꯂꯥꯞꯄꯦꯅ ꯑꯗꯨ ꯑꯣꯏꯔꯗꯤ
ꯂꯥꯞꯇꯦꯗ
ꯂꯝꯕꯤꯗꯤ ꯀꯃꯥꯏꯅ ꯇꯧꯔꯤꯒꯦ
ꯂꯝꯕꯤ ꯍꯧꯖꯤꯛꯇꯤ ꯅꯣꯡ ꯇꯥꯕꯅꯤꯅ ꯅꯨꯡꯉꯥꯏꯗꯧ ꯃꯥꯟꯗꯦꯗ
ꯑꯣ ꯂꯝꯕꯤ ꯁꯦꯝꯃꯤꯔꯣ ꯃꯣꯏꯗꯣ
ꯎꯝ
ꯑꯣ ꯑꯣ ꯐꯥꯗꫪꯗꯦꯗ ꯂꯥꯛꯀꯦ ꯇꯧꯕꯅꯤ ꯑꯗꯣ ꯁꯪꯗꯕ ꯑꯩꯁꯨ ꯊꯕꯛ ꯂꯩꯕꯅꯦꯅ ꯂꯥꯛꯀꯦꯗꯤ ꯈꯜꯂꯤꯕꯅꯦ ꯑꯁ ꯊꯕꯛ ꯌꯥꯝ ꯂꯩꯕꯅꯤꯅ ꯑꯁ ꯌꯥꯗꯦꯅꯦ
ꯊꯕꯛ ꯁꯪꯉꯀꯥꯟꯗ ꯂꯥꯛꯑꯣ
ꯍꯣꯏ ꯗꯦꯠ ꯇ꯭ꯋꯦꯟꯇꯤ ꯑꯗꯥꯏꯅ ꯁꯪꯕ ꯃꯥꯜꯂꯤ ꯑꯩꯁꯨ ꯑ ꯂꯥꯛꯀꯦ ꯂꯥꯛꯀꯦ ꯏꯟꯁꯥꯡ ꯑꯍꯥꯎꯕ ꯊꯣꯡꯕꯤꯌꯣ
ꯊꯣꯡꯒꯦ ꯊꯣꯡꯒꯦ
ꯑ ꯀꯩ ꯀꯩꯩꯅꫭ ꯑꯗꯨ ꯑꯁ ꯐꯖꯅ ꯆꯥꯊꫭꯛꯀꯦ ꯅꫭꯡꯃꯗꯤ ꯍꯥ
ꯅꯝꯃꫭꯛ ꯊꯣꯡꯕꯤꯒꯦ
ꯍꯣꯏ ꯍꯣꯏ